ꯍꯜꯂꯣ ꯏꯆꯦ
ꯏꯁ ꯏꯁ
ꯀꯩꯅꯣ ꯏꯆꯦ ꯃꯤꯅ ꯌꯥꯝꯅ ꯔꯦꯁꯄꯦꯛ ꯑꯣꯏꯅ ꯀꯧꯕꯗꯣ ꯏꯁ ꯏꯁ ꯍꯥꯏꯌꯦ
ꯏꯠꯆꯦꯅꯗꯦ
ꯀꯩꯅ ꯏꯆꯦ ꯏꯆꯦ ꯍꯥꯏꯗꯤ ꯀꯩ ꯀꯩ ꯍꯥꯏꯗꯣꯏꯅꯣ ꯏꯆꯦ ꯐꯖꯕꯤ ꯏꯆꯦ ꯐꯖꯕꯤ ꯏꯆꯦ ꯉꯧꯕꯤ ꯏꯆꯦ ꯐꯤꯒꯔ ꯇꯥꯕꯤ ꯏꯆꯦ ꯔꯥꯁꯤ ꯂꯩꯕꯤ
ꯇꯥꯅꯤꯡꯗꯦꯀꯣ
ꯏꯆꯦ ꯗꯤꯝꯄꯜ ꯌꯥꯎꯕꯤ ꯏꯆꯦ ꯔꯥꯁꯤ ꯂꯩꯕꯤ ꯔꯁꯤꯒ ꯃꯇꯨꯝ ꯀꯔꯤꯅꯣ ꯃꯤ ꯏꯆꯦ ꯈꯨꯝ ꯈꯨꯝꯗꯦ ꯃꯤ ꯀꯧꯔꯒ
ꯑꯩꯗꯤ ꯇꯥꯅꯤꯡꯗꯦꯅ ꯑꯗꯨ ꯋꯥꯔꯤ
ꯇꯥꯅꯤꯡꯗ꯭ꯔꯁꯨ ꯀꯧꯔꯗꯤ ꯈꯨꯝꯃꯣꯅꯦ ꯅꯪ ꯑꯩꯒꯤ ꯏꯟꯇꯔꯦꯁꯀ ꯂꯣꯏ ꯊꯨꯗꯩꯑ ꯅꯪ ꯕꯤꯠꯌꯥꯎ ꯗꯦꯗ ꯀꯩꯗꯧꯔꯤꯒꯦ
ꯑꯩꯔꯣ ꯑꯁ ꯀꯨꯞꯁꯨ ꯁꯦꯝꯕ ꯂꯣꯏꯔꯒꯥꯟ ꯂꯩꯕꯅꯤꯅꯦ
ꯌꯥꯏꯀꯣ ꯌꯥꯝ ꯅꯨꯡꯉꯥꯏꯀꯣ ꯊꯕꯛ ꯀꯧꯔꯝꯃꯦ ꯑꯗꯨꯗꯤ ꯁꯦꯝꯕ ꯂꯣꯏꯔꯕꯅꯤꯅ
ꯑꯉ ꯌ ꯌꯣꯡꯁꯥꯛꯀꯤ ꯑꯆꯥꯔꯗ
ꯉꯥꯏꯍꯥꯛ ꯂꯩꯔꯗꯤ ꯑꯃꯨꯛ ꯇꯨꯝꯈ꯭ꯔꯅꯤ
ꯑꯥ
ꯉꯥꯏꯍꯥꯛ ꯂꯩꯔꯗꯤ ꯑꯃꯨꯛ ꯇꯨꯝꯃꯅꯤꯅꯦ ꯅꯪꯒꯤꯁꯦ
ꯉꯥꯏꯍꯥꯛ ꯂꯩꯔꯤꯁꯦ ꯆꯥꯛ ꯆꯥꯔꯅꯤ
ꯀꯩꯔꯤꯒꯤꯅꯣ ꯅꯨꯡꯊꯤꯜꯒꯤ ꯆꯔꯥ ꯆꯔꯥ ꯋꯥꯡꯒꯦ ꯍꯥꯏꯔꯣ
ꯎꯝ ꯋꯥꯗ ꯏꯅꯤꯅꯦ ꯍꯔꯦꯟ
ꯑꯠꯆꯥ ꯑꯠꯆꯥ ꯑꯠꯆꯥ ꯑꯩꯈꯣꯏꯗꯤꯀꯣ ꯑꯌꯨꯛ ꯆꯥꯔꯒ ꯑꯌꯨꯛ ꯆꯕ ꯑꯗꯣ ꯅꯨꯡꯊꯤꯜꯗ ꯆꯥꯗ꯭ꯔꯦ ꯅꯨꯃꯤꯗꯥꯡꯗ ꯑꯃꯨꯛ ꯆꯥꯔꯤꯅꯦ ꯅꯣꯏꯗꯤ ꯑꯍꯨꯝ
ꯎꯝ
ꯅꯨꯃꯤꯠ ꯑꯍꯨꯝ ꯁꯨꯅ ꯆꯥꯗ꯭ꯔꯥ ꯅꯣꯏꯗꯤ
ꯍꯥꯏꯗꯤ ꯑꯍꯨꯝꯅꯦ ꯑꯍꯨꯝ ꯆꯥꯔꯗꯤ ꯌꯥꯅ
ꯑꯩꯗꯤ ꯑꯅꯤꯈꯛꯇꯅꯦ ꯍꯥꯏꯗꯤ ꯑꯌꯨꯛꯇ ꯄꯨꯡ ꯇꯔꯥ ꯇꯔꯥ ꯃꯈꯥꯏ ꯇꯔꯥꯃꯊꯥꯏꯋꯥꯏ ꯆꯥꯏꯑꯕꯀꯣ ꯀꯣ ꯑꯗꯨꯗ ꯆꯥꯕꯗ ꯅꯨꯃꯤꯗꯥꯡ ꯄꯨꯡ ꯅꯤꯄꯜ ꯇꯔꯦꯠ ꯃꯈꯥꯏ ꯅꯤꯄꯜ ꯑꯗꯨꯋꯥꯏꯗ ꯑꯃꯨꯛ ꯆꯥꯔꯅꯤ
ꯑꯁ ꯑꯗꯨꯗꯤ ꯑꯩꯁꯨ ꯑꯌꯨꯛꯇꯗꯤ ꯄꯨꯡ ꯅꯣꯏꯒꯨꯝ ꯆꯥꯡꯅ ꯆꯥꯔꯅꯤ ꯑ ꯑꯗꯨꯣ
ꯅꯪ ꯀꯩꯅꯩꯅꯣꯅꯦ ꯅꯪ ꯅꯣꯏ ꯆꯥꯛ ꯆꯥꯕꯗꯣ ꯌꯥꯝ ꯆꯥꯁꯤꯟꯗꯕ꯫ ꯈꯖꯤꯛ ꯈꯖꯤꯛꯇ ꯆꯥꯕꯒꯤꯅꯦ꯫ ꯑꯩꯈꯣꯏꯗꯤꯀꯣ ꯑꯌꯨꯛꯇ ꯆꯥꯕꯁꯨ꯫ ꯀꯨꯛꯂꯦꯠ꯫ ꯍꯣꯏ ꯍꯛꯆꯥꯡ ꯈꯔ ꯐꯔꯒ ꯋꯥꯈꯜ ꯈꯔ ꯅꯨꯡꯉꯥꯏꯔꯗꯤ ꯑꯍꯣꯡꯕꯔꯤ ꯑꯗꯨꯝ ꯆꯥꯏ꯫ ꯍꯤ ꯍꯤ
ꯍꯥ ꯍꯤ ꯍꯤ꯫
ꯍꯥ ꯍꯥ ꯍꯤ
ꯅ ꯅꯨꯡꯊꯤꯟꯒꯤꯁꯨ ꯆꯥꯕ ꯃꯥꯜꯂꯤꯅꯤ ꯅꯪ꯫
ꯅꯨꯡꯊꯤꯟꯒꯁꯨ ꯑꯗꯨꯝ ꯆꯥꯏ꯫ ꯀꯟꯇ꯭ꯔꯣꯜ ꯇꯧꯕꯅꯦ ꯑꯁ ꯋꯥꯅ ꯋꯀꯤꯡ ꯆꯠꯂꯒ ꯋꯥꯅ ꯍꯜꯂꯛꯑꯀꯥꯟꯗ ꯆꯥꯛ ꯑꯗꯨꯝ ꯆꯥꯅꯤꯡꯉꯦꯕ꯫ ꯑꯗꯨꯗꯒꯤ ꯑꯗꯨ ꯑꯗꯨꯗꯁꯨ ꯑꯍꯨꯝ ꯃꯔꯤꯗꯤ ꯑꯗꯨꯝ ꯁꯦꯠꯇꯜꯂꯦ꯫
ꯌꯦꯟꯖꯥꯡ ꯍꯥꯎꯕ ꯊꯣꯡꯉꯕꯅꯤ ꯍꯟꯗꯛꯇꯤ ꯄꯩꯁꯥ ꯌꯥꯝ ꯄꯥꯏꯔꯕꯅꯤꯅ꯫
ꯇꯦ ꯀꯥꯏꯦ ꯄꯩꯁꯥꯅ ꯄꯩꯁꯥꯒꯄꯥ ꯗꯦ꯫ ꯀꯥꯡ ꯁꯣꯏꯅꯦ ꯉꯁꯥꯡ ꯉꯔꯥꯡꯁꯨ ꯎꯁꯣꯏꯒ꯫ ꯎꯁꯣꯏ ꯁꯤꯡꯁꯨꯗ ꯑꯗꯨꯒ ꯗꯥꯜ ꯑꯩꯈꯣꯏ ꯃꯤ ꯄꯨꯟꯅ ꯆꯥꯏꯑꯕꯀꯣ꯫
ꯅ ꯑꯣꯁꯣꯏ ꯂꯥꯏꯔꯤꯔꯣ꯫
ꯏꯌꯥꯝꯕꯅ ꯄꯨꯔꯛꯄ ꯃꯥꯃꯥꯟ ꯅꯕꯅ ꯄꯨꯔꯛꯄꯅꯦ ꯂꯩꯕ ꯅꯠꯇꯦ꯫
ꯑꯩꯗꯤ ꯑꯩꯗꯤ ꯂꯩꯔꯨꯒ ꯆꯥꯔꯨꯏꯅꯤ꯫
ꯎꯝ ꯇꯥꯡꯂꯝꯒꯅꯦ꯫
ꯎꯝ ꯍꯟꯗꯛꯇꯤ ꯆꯗꯦ ꯅꯍꯟ ꯆꯥꯢ꯫
ꯁꯤ ꯀꯦꯖꯤꯗ ꯌꯣꯜꯂꯤꯔꯣ ꯅꯠꯇ꯭ꯔ ꯍꯤꯡꯆꯥꯥꯞꯇ ꯌꯣꯜꯂꯤꯔꯣ ꯁꯥꯏꯖꯇ ꯌꯣꯟꯕ꯭ꯔꯣ꯫
ꯁꯥꯏꯁ ꯇꯒꯤ ꯑꯣꯟꯕ ꯃꯥꯜꯂꯦ꯫
ꯎꯝ꯫
ꯀꯦꯖꯤ ꯑꯣꯅꯤ ꯌꯥꯝ ꯇꯥꯔꯅꯤꯍꯦ꯫
ꯑꯗꯨꯏꯅꯦ ꯍꯥꯏꯁꯦ꯫
ꯎꯝ ꯍꯝ
ꯑꯝ ꯑꯝ ꯌꯥꯝ ꯐꯩꯗ꯫ ꯆꯥꯛ ꯆꯥꯛ ꯈꯔ ꯌꯥꯝꯅ ꯆꯥꯁꯤꯜꯂꯨꯅꯦ ꯫ ꯎꯝ ꯐꯤꯒꯔ ꯁꯦꯝꯕ꯭ꯔꯥꯕꯨ ꯅꯪ ꯐꯤꯒꯔꯗꯨ ꯑꯗꯨꯝ ꯆ ꯍꯥꯟꯅꯁꯨ ꯑꯗꯨꯝ ꯌꯥꯏ꯫ ꯐꯤꯒꯔꯗꯨꯗꯒꯤ ꯑꯃꯨꯛ ꯁꯦꯝꯃꯤꯔꯕ꯫ ꯎ
ꯑꯩ ꯐꯤꯒꯔ ꯁꯦꯝꯃꯦꯅꯦ ꯆꯥꯛ ꯑꯗꯨꯝ ꯆꯥꯔꯤꯅꯤꯅꯦ ꯑꯩ ꯑꯩ ꯐꯤꯒꯔ ꯁꯦꯝꯅꯤꯡꯉꯥꯏ ꯋꯥꯈꯜ ꯊꯣꯛꯇꯦꯅꯦ ꯅꯣꯏꯕꯨ꯫
ꯎꯝ ꯁ꯭ꯌꯦꯟꯗ ꯆꯥꯛ ꯌꯥꯝ ꯆꯥꯁꯤꯜꯂꯕ꯫ ꯅꯣꯏꯕ ꯑꯗꯨꯅ꯫ ꯅꯣꯏꯕꯗꯨꯅ ꯐꯖꯕꯅꯦ ꯍꯧꯖꯤꯛ ꯀꯥꯟꯗ ꯍꯥꯏꯔꯗꯤ ꯌꯦꯡꯕ ꯑ ꯅꯣꯏ ꯅꯣꯏꯗꯤ ꯀꯪꯉꯁꯨ ꯀꯪꯃꯜꯅꯤ ꯃꯤꯒꯤ ꯆꯥꯡꯗ ꯀꯪꯗꯦꯕ꯫ ꯀꯪꯃꯜꯂꯦꯕ꯫
ꯑꯩ ꯍꯟꯗꯛ ꯆꯥꯛ ꯌꯥꯝ ꯆꯥꯗꯦ꯫
ꯆꯥ ꯆꯥꯎ ꯍꯦꯟꯖꯥꯡ ꯍꯥꯎꯕ ꯂꯩꯌꯣ꯫ ꯅꯪ ꯍꯦꯔꯣꯗ ꯀꯩꯅꯣ ꯇꯧ ꯄꯩꯁꯥ ꯊꯥꯔꯣꯑꯣ ꯍꯥꯏꯌꯣ꯫ ꯑꯗꯨꯒ ꯅꯣꯡꯐꯥꯗꯣꯛ
ꯐꯔꯛꯏꯅꯦ ꯍꯟꯗꯛ ꯃꯥ ꯄꯩꯁꯥ ꯆꯤꯜꯂꯦ ꯍꯥꯏꯍꯧꯋꯤꯅꯤꯅꯦ꯫
ꯄꯩꯁꯥ ꯆꯤꯜꯂꯤ꯫ ꯅꯪ ꯄꯩꯁꯥ ꯄꯤꯅꯤꯡꯗꯕꯩꯅꯦ ꯍꯥꯏꯖꯤꯜꯂꯤꯅꯦ꯫
ꯃꯥꯗꯤ ꯑꯩꯉꯣꯟꯗ ꯂꯣꯏ ꯇꯧꯕꯤꯅꯦ꯫
ꯍꯥꯏꯖꯤꯜꯂꯤꯅꯦ ꯍꯥꯏꯖꯤꯜꯂꯤꯅꯦ꯫ ꯍꯥꯏꯗꯤ ꯑꯃ ꯂꯩꯗꯅ ꯋꯥꯔꯤ ꯊꯥꯏꯅꯒꯤ ꯑꯥ ꯑꯝ ꯀꯣꯡꯐꯨꯒꯤ ꯀꯣꯡꯐꯨ ꯃꯥꯁꯇꯔꯅ ꯇꯥꯛꯄꯤꯕ ꯂꯣꯏꯅ ꯇꯥꯛꯄꯤꯔꯦ ꯍꯥꯏꯕꯗꯣ ꯈꯪꯕ꯭ꯔꯥ
ꯈꯪꯗꯦꯍꯦ
ꯍꯟꯗ꯭ꯔꯦꯠ ꯄꯥꯔꯁꯦꯟ ꯃꯅꯨꯡꯗ ꯅꯥꯏꯟꯇꯤ ꯅꯥꯏꯟꯗꯤ ꯇꯥꯛꯄꯤꯒꯅꯤ ꯍꯥꯏꯌꯦ ꯍꯗꯤ ꯋꯥꯟ ꯄꯥꯔꯁꯦꯟꯗꯤ ꯃꯣꯏꯅ ꯑꯗꯨꯝ ꯂꯣꯛꯀꯅꯤ ꯍꯥꯏ ꯏ ꯍꯥꯏꯗꯤ ꯄꯣꯂꯞ ꯇꯥꯛꯊꯣꯛꯄ ꯌꯥꯗꯕꯗꯣ ꯁꯨꯃꯥꯏꯅ ꯑ ꯑꯗꯨꯅ ꯁꯨꯃꯥꯏꯅ ꯅꯣꯏ ꯍꯦꯔꯣꯁꯨ ꯁꯨꯃꯥꯏꯅ ꯇꯧꯔꯝꯒꯅꯦꯕ ꯍꯥꯏꯗꯣꯛꯑꯒꯁꯨ ꯍꯥꯏꯗꯣꯛꯑꯒꯁꯨ ꯋꯥ ꯈꯔꯗꯤ ꯂꯣꯠꯄ ꯑꯃꯗꯤ ꯌꯥꯎꯔꯝꯒꯅꯤ ꯇꯧꯗꯦ ꯀꯥꯏꯅ ꯃꯤꯅ ꯑꯦꯛꯁꯄꯤꯔꯤꯌꯦꯟ ꯂꯩꯔꯒ ꯍꯥꯏꯕꯗꯨꯕꯨ
ꯑꯁ ꯅꯪꯉꯣꯟꯗ ꯇꯧꯕꯗꯣ ꯑꯩꯉꯣꯟꯗ ꯍꯥꯏꯔꯤꯔꯣ ꯅꯪꯅ ꯅꯪ ꯅꯨꯄꯤꯗ ꯇꯧꯕꯗꯣ
ꯅꯪ ꯅꯣꯏ ꯍꯥꯏꯕꯤꯗꯦ ꯍꯥꯏꯁꯤꯅꯤ ꯅꯣꯏ ꯍꯦꯔꯣꯗꯣ ꯅꯪ ꯃꯤꯆꯪ ꯌꯥꯝ ꯆꯪꯉꯦ ꯑꯩ
ꯑꯁ
ꯅꯪꯒꯤ ꯅꯪꯒꯤ ꯅꯪꯒꯤ ꯐꯕ ꯍꯥꯏꯕꯅꯦ ꯑꯩꯉꯣꯟꯗ ꯑꯃꯨꯛ ꯇꯥꯁꯤꯟ ꯑꯣꯟꯅꯔ ꯉꯥꯡꯉꯤꯗꯣ
ꯆꯥꯡ ꯆꯪꯕ꯭ꯔꯥ ꯆꯥꯡꯗꯕ꯭ꯔꯥ ꯑꯁ ꯃꯁꯥ ꯃꯁꯥꯒꯤꯅꯤꯅꯦ
ꯍꯥ ꯍꯥ ꯍꯥ ꯅꯥ ꯑꯄꯥꯝꯕꯗꯣ ꯇꯣ
ꯑꯩꯗꯤ ꯀꯩꯝ ꯍꯥꯏꯕꯤꯔꯣꯏꯀꯣ ꯍꯌꯦꯡꯋꯥꯏ ꯍꯥꯏꯕꯤꯗꯦ ꯍꯥꯏꯁꯤꯅꯤ ꯅꯪ ꯆꯦꯛꯁꯤꯟꯖꯧꯍꯦ
ꯅꯣꯏ ꯆꯦꯛ ꯁꯤꯜꯂꯤꯁꯤꯗꯤ ꯑꯩ ꯆꯤꯁꯤꯟꯗ꯭ꯔꯥꯁꯨ
ꯏ ꯐꯥꯒꯤ ꯇꯧꯔꯒ ꯄꯩꯁꯥ ꯄꯥꯏꯔꯁꯨ ꯄꯥꯏꯗꯦ ꯍꯥꯏꯖꯤꯜꯂꯤꯅꯦ
ꯃꯥ ꯍꯟꯗꯛ ꯇꯣ ꯄꯥꯏꯗꯦ ꯄꯥꯏꯗꯕꯅꯦ ꯃꯔꯨꯞꯀꯤ ꯃꯔꯨꯞ ꯀꯩꯅꯣ ꯃꯔꯨꯞꯇꯣ
ꯎꯝ
ꯑꯅꯤ ꯍꯨꯜꯂꯦꯕ ꯃꯣꯏꯒꯤ ꯗ꯭ꯔꯥꯏꯚꯔꯁꯤꯡꯒ ꯃꯥ ꯃꯍꯨꯠ ꯑꯅꯤ ꯇꯧꯕ ꯗ꯭ꯔꯥꯏꯚꯔꯁ
ꯃꯥ ꯀꯩꯅꯣꯗ ꯒꯥꯔꯤ ꯊꯧꯕ꯭ꯔꯥ ꯁꯛꯇꯤꯃꯥꯟꯒꯨꯝꯕ
ꯁꯇꯤ ꯃꯥꯟ ꯅꯠꯇꯦꯍꯦ
ꯀꯩ ꯇꯩ ꯒꯔꯤꯅꯣ
ꯑꯉꯥꯡꯅꯤꯗ ꯑꯉꯥꯡꯅꯤꯗ
ꯀꯨꯜ ꯁ꯭ꯀꯨꯜꯒꯤ
ꯎꯝ
ꯑꯣ
ꯃꯣꯏ ꯁ꯭ꯀꯨꯜꯒꯤ ꯃꯔꯨꯞ ꯑꯅꯤ ꯑꯗꯨ ꯅꯠꯇ꯭ꯔꯒ ꯇꯦꯟꯗꯔ ꯂꯩꯕꯗꯣ
ꯍꯥ
ꯑꯗꯣ ꯑꯅꯤ ꯄꯨꯟꯅ ꯃꯔꯤꯁꯨ
ꯍꯌꯦꯡꯋꯥꯏ ꯅꯪꯒꯤ ꯐꯖꯅ ꯁꯦꯚꯤꯡ ꯇꯧꯔꯦꯃ
ꯑꯗꯨꯗꯣ ꯄꯩꯁꯥ ꯑꯥ ꯑꯗꯨ ꯅꯠꯇꯕ ꯃꯇꯣꯉꯥꯟꯅ ꯁꯤꯟꯗꯣꯏꯒꯨꯝꯕ ꯄꯤꯊꯣꯛꯄꯗꯣ
ꯎꯝ
ꯇꯧꯕꯒꯤ ꯄꯩꯁꯥ ꯂꯩꯇꯦ ꯍꯥꯏꯍꯧꯕꯅꯤ
ꯎꯝ ꯌꯥꯝ ꯐꯩꯀꯣ ꯃꯤꯗꯤ ꯃꯣꯏ ꯍꯦꯔꯣ ꯌꯥꯝ ꯊꯥꯖꯅ ꯂꯩ ꯑꯗꯨꯃꯥꯏꯅ ꯍꯣꯏ ꯑꯗꯨꯃꯥꯏꯅ ꯇꯧꯒꯗꯕꯅꯦ ꯑꯗ
ꯅꯪꯁꯨ ꯁꯦꯚꯤꯡ ꯇꯧꯕ ꯍꯧꯔꯣ ꯀꯩꯅꯣ ꯅꯪ ꯍꯣꯔꯦꯟ ꯍꯌꯦꯡꯋꯥꯏ
ꯂꯩꯇꯩ ꯅꯇꯩ ꯅꯠꯇꯦ ꯅꯨꯄꯤꯒꯁꯨ ꯊꯤꯔꯣꯏ ꯑꯩꯈꯣꯏ ꯁꯤꯠꯇ꯭ꯔꯕꯅꯤꯅ ꯅꯨꯄꯤꯒꯁꯦ ꯐꯪꯖꯗꯦ ꯑꯩꯈꯣꯏꯒꯤ
ꯐꯪꯔꯃꯤꯅꯤꯗ
ꯐꯪꯗꯦ ꯐꯪꯗꯦ ꯏꯁ ꯏꯁ ꯋꯥꯔꯤꯗꯤ ꯋꯥꯏ ꯆꯥꯏꯕꯒ ꯍꯥꯏꯌꯦ ꯅꯣꯛꯅꯤꯡꯉꯦꯍꯦ
ꯁꯨꯃꯥꯏꯅ ꯑꯁꯦꯡꯕꯗ ꯁꯨꯃꯥꯏꯅꯒ ꯇꯧꯔꯝꯃꯒꯗꯤ ꯑꯩ ꯀꯌꯥ ꯀꯌꯥ ꯍꯔꯥꯎ ꯍꯔꯥꯎꯔꯅꯤ
ꯑꯗꯨꯗꯤ ꯑꯩꯈꯣꯏ ꯑꯩꯈꯣꯏ ꯐꯥꯎ ꯐꯣꯟ ꯇꯧꯔꯝꯗꯧ ꯃꯥꯟꯗꯦꯕꯣ
ꯁꯤ ꯇꯧꯔꯛꯏꯁꯤꯗꯤ ꯀꯔꯤꯅꯣꯕ ꯅꯣꯏ ꯅꯣꯏꯅꯅꯦ ꯅꯣꯏ ꯏꯁꯇꯦꯇꯁ ꯐꯥꯎ ꯊꯥꯒꯠꯇꯦ ꯍꯤꯡꯕ꯭ꯔꯥ ꯁꯤꯈ꯭ꯔꯕꯁꯨ ꯈꯪꯗꯦ ꯑꯗꯨꯏꯅꯦ ꯅꯣꯏ ꯋꯥꯔꯤ ꯅꯨꯡꯉꯥꯏꯕꯒꯤꯅꯦꯕ ꯅꯪꯅ ꯋꯥꯔꯤ ꯅꯨꯄꯥꯒ ꯅꯨꯄꯥꯒ ꯀꯣꯏꯗ꯭ꯔꯗꯤ ꯏꯁꯇꯦꯇꯁ ꯑꯦꯛꯇꯤꯚ ꯌꯥꯝ ꯑꯣꯏ ꯑꯣꯏ ꯑꯣꯏꯁꯨ ꯑꯣꯏꯈꯤꯕꯅꯤꯅꯦ ꯅꯡ ꯑꯣꯏꯁꯨ ꯑꯣꯏꯒꯅꯤ ꯃꯃꯥꯡꯗ ꯅꯪ ꯀꯣꯏꯗꯕ ꯃꯇꯝꯗ ꯌꯥꯝ ꯑꯦꯛꯇꯤꯚ ꯑꯣꯏꯕꯅꯦꯕꯀꯣ ꯀꯩ ꯀꯩꯅꯣ ꯖꯥꯠ ꯖꯥꯠ ꯊꯥꯖꯤꯜꯂꯒ ꯏꯁꯇꯦꯇꯁ ꯇ ꯍꯟꯗꯛꯇꯤ ꯎꯗ꯭ꯔꯦꯕ ꯍꯥꯏꯗꯤ ꯅꯪꯒꯤ ꯋꯥꯈꯟꯗꯣ ꯏꯁꯇꯦꯇꯁꯇ ꯃꯥꯏ ꯑꯣꯟꯁꯤꯟ ꯗꯔꯦꯕ ꯑꯁꯣꯝ ꯅꯣꯏ ꯍꯦꯔꯣ ꯍꯦ ꯍꯦꯔꯣ ꯁ꯭ꯋꯥꯗ ꯑꯣꯟꯈ꯭ꯔꯦꯕꯀꯣ
ꯏꯁꯇꯦꯇꯁ ꯊꯝꯁꯨ ꯊꯝꯅꯤꯡꯗꯦ ꯍꯟꯗꯛ ꯊꯝꯅꯤꯡꯕ ꯐꯥꯎꯗꯦ
ꯐꯥꯎꯔꯣꯏꯌꯦ ꯐꯥꯎꯔꯣꯏꯌꯦ ꯅꯪ ꯈꯪꯉꯨꯏꯌꯦ ꯑꯃꯗꯣ ꯑꯃꯗ ꯋꯥꯈꯜ ꯆꯪꯈ꯭ꯔꯕꯅꯤꯅꯀꯣ ꯆꯪꯉꯣꯏꯌꯦ ꯆꯪꯉꯣꯏꯌꯦ
ꯆꯨꯝꯕꯨ ꯆꯨꯝꯗ꯭ꯔꯣ ꯑꯩꯅ ꯍꯥꯏꯔꯤꯁꯦ
ꯆꯨꯝꯗꯦꯗ
ꯊꯥꯒꯠꯅꯤꯡꯗꯕꯩꯅꯤꯅꯦ
ꯎꯝ ꯂꯣꯏ ꯈꯪꯕꯖꯥꯠꯅꯤ
ꯏꯁꯇꯦꯇꯁ ꯑꯃꯨꯛꯀ ꯊꯥꯒꯠꯄꯗꯣ ꯑꯩ ꯇꯟꯂꯦꯕ
ꯃꯇꯝ ꯈꯔꯥꯥ ꯍꯧꯖꯤꯛ ꯃꯇꯝ ꯈꯔꯥꯒꯤ ꯅꯪ ꯇꯟꯕ ꯋꯥꯅꯤ ꯀꯩꯒꯨꯝꯕ ꯅꯣꯏ ꯍꯦꯔꯣꯅ ꯋꯥꯔꯤꯗꯅꯤꯀꯣ ꯑꯁꯤꯒꯨꯝꯕꯗꯤ ꯅꯠꯇꯦ ꯀꯔꯤꯒꯨꯝꯕ ꯅꯣꯏ ꯍꯦꯔꯣꯒ ꯋꯥꯔꯤꯗꯒ ꯁꯥꯎꯅ ꯍꯥꯏꯁꯦꯀꯣ ꯑꯗꯨꯗ ꯅꯪ ꯎ ꯀꯩꯒꯣ ꯃꯥꯅ ꯅꯪꯕꯨ ꯕ꯭ꯂꯣꯛ ꯄꯤꯁꯜꯂꯕ ꯑꯗꯨ ꯅꯪ ꯂꯩꯕ ꯅꯨꯡꯉꯥꯏꯔꯦꯕꯀꯣ ꯑꯗꯨ ꯏꯁꯇꯦꯇꯁ ꯊꯥꯒꯠꯄ ꯍꯧꯔꯅꯤ ꯀꯩꯕ ꯀꯦꯞꯁꯟꯒ ꯄꯤꯗꯅꯕ ꯍꯥ ꯑꯥ ꯀꯔꯤ ꯂꯥꯁꯇ ꯋꯥꯊꯤꯗꯣ
ꯏꯁꯤ
ꯁꯨꯃꯥꯏꯅ ꯇꯧꯒꯅꯦꯕ ꯈꯪꯉꯦꯕ
ꯃꯣꯏꯗꯤ ꯑꯩ ꯇꯧꯅꯤꯡꯗꯦ ꯍꯟꯗꯛꯇꯤ ꯇꯧꯔꯔꯣꯏ
ꯃꯥꯁꯨꯀꯣ ꯕ꯭ꯂ‌ꯣꯛ ꯊꯝꯕ ꯃꯤꯅꯦ
ꯁꯥꯁ ꯌꯤ ꯅꯪꯅ ꯌꯥꯝ ꯊꯥꯖꯔ ꯂꯩꯕꯗꯣ ꯐꯩꯌꯦ ꯐꯩꯌꯦ ꯑꯗꯨꯃꯥꯏꯅ ꯃꯣꯏꯒꯤ ꯍ‌ꯦꯔꯣꯕꯨ ꯑꯗꯨꯃꯥꯏꯅ ꯊꯥꯖꯒꯗꯕꯅꯤꯀꯣ ꯑꯗꯨꯒ ꯅꯣꯏꯁꯨ ꯈꯔ ꯆꯦꯛꯁꯤꯟꯅꯗꯤ ꯂꯩꯕ ꯑꯗꯨ ꯅꯨꯄꯥ ꯍꯥꯏꯕ ꯄꯨꯟꯁꯤꯁꯦ ꯅꯣꯏ ꯇꯝꯕ ꯉꯝꯗꯦꯕꯀꯣ
ꯎꯝ ꯅꯣꯏ ꯅꯨꯄꯥꯐꯥꯎ ꯇꯝꯕ ꯉꯝꯗꯦ ꯍꯥꯏꯔꯗꯤ ꯑꯁ
ꯃꯣꯏꯁꯨ ꯃꯤꯅꯤ ꯅꯪꯁꯨ ꯃꯤꯅꯤ ꯅꯪꯕꯨꯁꯨ ꯇꯝꯕ ꯌꯥꯗꯦꯕ ꯅꯪꯁꯨ ꯃꯤꯅꯤ ꯑꯥ ꯅꯠꯇ꯭ꯔ ꯋꯥꯔꯤꯕꯨꯕꯥ ꯀꯅꯥꯁꯨ ꯇꯝꯕ ꯉꯝꯗꯦ ꯃꯣꯏ ꯊꯥꯏꯗꯒꯤ ꯔꯣꯃꯤꯌꯣꯒ ꯖꯨꯂꯤꯌꯥꯒ ꯋꯥꯔꯤꯒ ꯇꯧꯅꯕꯗꯣ ꯌꯥꯝ ꯅꯨꯡꯁꯤꯅꯔꯁꯨ ꯑꯗꯨꯝ ꯂꯣꯏꯅ ꯀꯥꯏꯅꯕ ꯉꯥꯛꯇꯅꯤꯗꯅ ꯑꯩꯈꯣꯏꯒꯤ ꯃꯅꯤꯄꯨꯔꯤꯒꯤ ꯍꯥꯏꯔꯒꯅ ꯇꯥꯕ꯭ꯔꯥ
ꯇꯥꯏꯌꯦ
ꯑꯩꯈꯣꯏ ꯃꯅꯤꯄꯨꯔꯤꯒꯤ ꯍꯥꯏꯔꯒꯅ ꯈꯝꯕ ꯊꯣꯏꯕꯤ ꯀ ꯂꯩꯀꯣ ꯋꯥꯔꯤ ꯗꯣ ꯁꯨꯃꯥꯏꯅꯒ ꯌꯥꯝꯅ ꯔꯣꯃꯥꯟꯇꯤꯛ ꯑꯣꯏꯅ ꯋꯥꯔꯤꯗꯣ ꯇꯧꯅꯕ ꯉꯥꯛꯇꯅꯦꯕ ꯂꯥꯁꯇ ꯑꯗꯨꯝ ꯈꯥꯏꯅꯕ ꯉꯥꯛꯇꯅꯦꯕꯀꯣ ꯑꯗꯨꯒꯤ
ꯅꯨꯡꯁꯤꯅꯔꯗꯤ ꯍꯣꯏ ꯈꯟꯅꯕ ꯇꯥꯕꯅꯦ
ꯍꯣꯏ ꯅꯨꯡꯗꯤ ꯅꯨꯡꯁꯤꯅꯧ ꯑꯗꯨꯒ ꯌꯥꯝ ꯁꯦꯡꯅ ꯅꯨꯡꯁꯤꯕ ꯇꯥꯕꯀꯣ
ꯑꯩꯈꯣꯏꯅꯤꯗꯤ ꯑꯗꯨꯝ ꯈꯠꯅꯩꯅꯣ
ꯍꯣꯏ ꯈꯟꯅꯕꯗꯣ